ꯏꯌꯨ
ꯌꯥꯔꯕꯣ
ꯌꯥꯔꯦ ꯑꯩꯅ ꯅꯝꯕꯔ ꯁꯣꯏꯕꯒꯤ ꯑꯣꯏꯔꯒ ꯂꯩꯔꯝꯃꯦ
ꯑꯣꯏꯅꯤ ꯅꯪ ꯑꯣꯏꯔꯔꯣꯏ ꯃꯤ
ꯍꯨꯝ
ꯃꯥꯅ ꯅꯝꯕꯔ ꯁꯣꯏꯔꯒ ꯑꯩꯉꯣꯟꯗ ꯔꯤꯐ꯭ꯔꯦꯁ ꯇꯧ ꯇꯧꯒꯥꯏ
ꯎꯝ ꯆꯥꯛ ꯊꯣꯡꯕ ꯂꯣꯏꯔꯕ꯭ꯔꯣ
ꯆꯥꯛ ꯊꯣꯡꯕ ꯂꯣꯏꯔꯦ ꯍꯧꯖꯤꯛꯇꯤ ꯃꯦꯠꯁꯇꯒꯤ ꯉꯁꯤ ꯉꯥ ꯄꯤꯗꯧ ꯃꯥꯜꯂꯤ ꯅꯠꯇ꯭ꯔꯥ ꯋꯦꯠꯅꯁꯗꯦꯅꯦꯅ ꯑꯗꯨ ꯃꯤ ꯑꯅꯤꯒꯤ ꯁꯔꯨꯛ ꯂꯧꯕ ꯆꯠꯂꯅꯤ ꯍꯧꯖꯤꯛ
ꯑꯣꯛꯁꯨ ꯊꯣꯡ ꯉꯥꯖꯨ ꯆꯥ ꯇꯧꯗꯣꯏꯔꯣ
ꯑ ꯑ ꯈꯣꯏ ꯏꯕꯥꯅꯤ ꯄꯥꯔꯇꯤ ꯇꯧꯔꯒꯦ ꯅꯪ ꯂꯩꯇ ꯑꯣ ꯄꯥꯔꯇꯤꯗꯧ ꯌꯥꯔꯅꯤ ꯑꯗꯨꯒ ꯉꯁꯥꯏ ꯊꯛꯅꯕꯗꯨꯖꯨ ꯂꯧꯖꯤꯔꯥ
ꯊꯛꯅꯕꯁꯨꯖ ꯂꯩꯌꯦ ꯅꯍꯥꯟ ꯁꯦꯝꯖꯕꯗꯣ
ꯑꯁ ꯑꯩ ꯆꯠꯅꯤ ꯑꯩ ꯂꯥꯛꯅꯤꯡꯉꯦ ꯑꯩ ꯂꯧꯕ ꯂꯥꯛꯑꯣ
ꯎꯝꯎꯝ ꯄꯥꯏꯔꯛꯑꯣ ꯍꯥꯂꯦꯟꯒꯤ ꯍꯥꯂꯦꯟꯗ ꯍꯥꯏꯌꯣ ꯅꯪ ꯂꯧꯕ ꯂꯥꯛꯑꯣ ꯍꯥꯏꯅ ꯍꯥꯂꯦꯟꯗ ꯍꯥꯏꯌꯣ
ꯍꯥꯂꯦꯟꯗꯣ ꯃꯌꯨꯝ ꯍꯟꯒꯔꯦ ꯌꯥꯔꯔꯣꯏꯌꯦ
ꯑꯣ ꯍꯣ ꯍꯣ ꯑꯣꯍꯣ ꯍꯂꯦꯟꯗꯣ ꯃꯌꯨꯝ ꯍꯟꯒ꯭ꯔꯦ ꯍꯥꯏꯌꯦ ꯍꯦ ꯍꯦ
ꯅꯣꯏ ꯀꯅꯥꯅ ꯊꯣꯡꯉꯤꯅꯣ ꯂꯣꯏꯔꯕ꯭ꯔꯣ ꯊꯣꯡꯕ ꯑꯣꯛꯁꯥ
ꯊꯣꯡꯕ ꯂꯣꯏꯔꯦ ꯑꯣꯛꯁꯥꯗꯣꯅ ꯀꯗꯥꯥꯏ ꯍ ꯃ ꯔꯣꯛꯇꯣ ꯅꯠꯇꯦ ꯃꯣꯔꯣꯛ ꯅꯠꯇꯦ ꯆꯤꯜꯂꯤ ꯄꯥꯎꯗꯔꯗꯣ
ꯎꯝ
ꯆꯤꯜꯂꯤ ꯄꯥꯎꯗꯔꯗꯣ ꯑꯩꯅ ꯈꯔ ꯊꯥꯛꯀꯗꯕꯖꯤꯗ ꯑꯩꯅ ꯃꯌꯥꯝ ꯊꯥꯛꯆꯜꯂꯨꯔꯦ ꯑꯗꯨꯒꯤ ꯈꯪꯗ꯭ꯔꯦ ꯃꯍꯥꯎꯖꯦ ꯀꯃꯥꯏ ꯇꯧꯔꯝꯒꯗ꯭ꯔ
ꯁ꯭ꯇꯦꯠꯅ ꯄꯤꯗꯣꯏꯅꯦꯕ ꯍꯥꯏꯗꯤ ꯃꯣꯏ ꯀꯣꯂꯦꯖ ꯀꯤꯗꯣ ꯁꯦꯟꯇ꯭ꯔꯦꯜꯒꯩ
ꯑꯗꯨꯒ ꯏꯕꯥꯅꯤꯅ ꯀꯨꯝꯕꯤꯔꯅꯤ ꯅꯪꯒ ꯐꯨꯔꯤꯠ ꯍꯥꯞꯄꯤꯔꯅꯤ ꯅꯪꯅ
ꯑꯩ ꯍꯌꯦꯡ ꯂꯥꯛꯑꯖꯤꯔ ꯈꯪꯗꯦ
ꯍꯌꯦꯡ ꯂꯥꯛꯑꯣ ꯂꯥꯛꯈ꯭ꯔꯣ
ꯑꯩ ꯑꯣꯛ ꯑꯩ ꯑꯣꯛꯁꯥ ꯈꯥꯛꯑꯝꯃꯨ
ꯎꯝ ꯂꯥꯛꯑꯣ ꯂꯥꯛꯑꯣ ꯍꯌꯦꯡ ꯂꯥꯛꯈ꯭ꯔꯣ
ꯎꯝ ꯍꯌꯦꯡ ꯂꯥꯛꯄꯤꯒꯅꯤ ꯅꯪꯅ ꯍꯣꯔꯦꯟ ꯀꯨꯝꯃꯒ ꯃꯣꯔꯣꯛ ꯈꯥꯎꯕ ꯄꯤꯔꯝꯃꯅꯤ ꯄꯥꯝꯃꯣꯏꯗ꯭ꯔꯣ ꯃꯣꯔꯣꯛ ꯃꯣꯏꯅ ꯍꯥꯎꯕ ꯄꯤꯔꯝꯃꯗꯤ ꯄꯥꯝꯃꯣꯏꯗ꯭ꯔꯣꯕ ꯑꯗꯨ ꯀꯃꯥꯏ ꯂꯧꯒꯅꯤ ꯕꯥꯎꯣꯜ ꯑꯃꯈꯇ ꯄꯥꯏꯔꯗꯤ ꯅꯪ ꯍꯣꯏ ꯌꯥꯏ ꯌꯥꯏ ꯌꯥꯏ
ꯀꯗꯥꯏꯅꯣ ꯗꯨꯗꯤ ꯍꯣ ꯅꯪꯗꯤ ꯆꯥꯛ ꯆꯥꯔꯦ ꯍꯥꯏꯕ꯭ꯔꯣ ꯉꯁꯥꯏ ꯍꯥꯏꯕꯗꯣ ꯅꯪ
ꯆꯥꯗ꯭ꯔꯤ ꯍꯥꯏꯕ ꯅꯦ ꯑꯩꯅ ꯍꯥꯏꯕꯗꯣ
ꯑꯣꯡ ꯑꯗꯨꯗꯤ ꯉꯁꯤ ꯅꯨꯡꯗꯥꯡꯗꯤ ꯀꯩ ꯊꯣꯡꯉ ꯆꯥꯔꯅꯤ ꯅꯪ
ꯑꯁ ꯈꯪꯗꯦ ꯑꯍꯥꯎꯇꯕ ꯊꯣꯡꯉꯝꯅꯤ ꯑꯩ
ꯍꯧꯖꯤꯛꯇꯨ ꯍꯧꯖꯤꯛꯄꯨ ꯊꯣꯡꯕ ꯍꯧꯗ꯭ꯔꯤꯕ꯭ꯔꯣꯅꯦ ꯀꯩꯅꯣ ꯅꯪ ꯍꯥꯏꯖꯤꯕꯣ
ꯍꯧꯒꯔꯦ ꯑꯩꯈꯣꯏ ꯃꯥꯅ ꯊꯣꯡꯉꯦ ꯑꯩꯗꯤ ꯁꯤꯗ ꯊꯕꯛ ꯇꯧꯔꯤꯌꯦ ꯗꯨꯇꯤ ꯇꯧꯔꯤꯌꯦ
ꯅꯪꯗꯤ ꯑꯣꯐꯤꯁ ꯀꯥꯔꯤꯕ꯭ꯔꯣ ꯅꯪ
ꯎꯝ
ꯑꯣ ꯍꯣ ꯍꯣ ꯀꯥꯒꯗꯕꯅꯤ ꯀꯥꯒꯗꯕꯅꯤ ꯑꯣꯐꯤꯁꯇꯣ ꯂꯦꯞꯄ ꯌꯥꯗꯦ
ꯑꯣꯐꯤꯁ ꯀꯥꯕꯗꯤ ꯂꯣꯏꯔꯦꯑꯦ
ꯑꯣꯐꯤꯁꯇꯨ ꯀꯥꯕ ꯂꯦꯞꯄꯗꯤ ꯄꯩꯁꯥ ꯐꯪꯗꯦ ꯅꯪ ꯈꯪꯉꯤ ꯅꯠꯇ꯭ꯔꯥ ꯎꯝ
ꯑꯁ ꯁꯤ ꯆꯥꯖꯤꯅꯦ ꯑꯩꯅ ꯊꯥꯏꯗꯣ ꯌꯦꯡꯉꯨꯅꯦ
ꯑꯗꯨꯒꯤ ꯂꯦꯞꯄ ꯌꯥꯔꯣꯏ ꯅꯪ
ꯑꯗꯨꯒꯤ ꯅꯪ ꯂꯦꯞꯄ ꯌꯥꯔꯣꯏ ꯅꯪ ꯄꯤꯌꯣꯕ ꯀꯣꯟꯅ ꯌꯥꯔꯦ ꯑꯗꯨꯝ ꯂꯧꯒꯦ ꯆꯠꯂꯣ ꯑꯩꯗꯤ ꯌꯥꯔꯦ ꯄꯤꯔꯛꯀꯅꯣ ꯅꯪ ꯎꯝ ꯄꯩꯁꯥ ꯄꯤꯕ ꯃꯥ ꯄꯥꯝꯗꯦ ꯍꯥꯏꯌꯦ ꯍꯧꯖꯤꯛ ꯂꯧꯗ꯭ꯔꯗꯤ ꯑꯩꯗꯤ ꯄꯤꯔꯔꯣꯏ ꯅꯪ ꯍꯌꯦꯡ ꯍꯥꯥ ꯕꯍꯨꯕꯂꯤ
ꯑꯗꯨꯗꯤ ꯑꯩꯉꯣꯟꯗ ꯀꯥꯞꯁꯜꯂꯛꯑꯣ ꯄꯩꯁꯥꯗꯣ
ꯑꯩꯒꯤ ꯄꯩꯁꯥꯗ ꯀꯥꯐꯝꯁꯨ ꯂꯩꯇꯦ ꯅꯪ ꯑꯣꯏꯅ ꯀꯥꯞꯄꯤꯔꯛꯀꯗ꯭ꯔꯥ ꯑꯩ ꯑꯃꯒ ꯇꯔꯨꯛ ꯂꯩ ꯑꯩꯒꯤ ꯑꯩꯒꯤ ꯑꯦꯀꯥꯎꯟꯗ ꯑꯃꯒ ꯇꯔꯨꯛ ꯂꯩ ꯅꯪ ꯅꯪꯉꯣꯟ ꯅꯪꯉꯣꯟꯗ ꯀꯥꯞꯄꯤꯔꯛꯎꯔꯥ
ꯎꯝ
ꯑꯩꯒꯤ ꯑꯃꯒ ꯇꯔꯨꯛꯇꯣ
ꯀꯥꯞꯄꯤꯔꯛꯑꯣ
ꯎꯝ ꯑꯗꯨꯗ ꯑꯩꯒ ꯑꯩꯒ ꯑꯩꯒꯤꯗꯤ ꯖꯦꯔꯣꯗ ꯂꯩꯍꯧ ꯍꯥꯏꯕ꯭ꯔꯣꯕ ꯊꯤꯜꯂꯨꯔꯥ ꯅꯪ
ꯊꯤꯟꯕꯤꯒꯅꯨ ꯑꯩꯕꯨ
ꯃꯥꯅ ꯅꯪ ꯌꯦꯡꯉꯨꯔꯥ ꯍꯥꯏꯌꯦ ꯁꯥꯏꯗ ꯌꯦꯡꯕꯤꯔꯛꯑꯣ ꯍꯥꯏꯌꯣ ꯑꯝꯇ
ꯂꯩꯌꯝꯃꯨ ꯅꯪ
ꯎꯝ ꯂꯩꯌꯝꯃꯨ ꯍꯥꯏꯌꯦ ꯅꯪꯉꯣꯟꯗ
ꯂꯩꯌꯝꯃꯨ ꯅꯪ
ꯎꯝ ꯑꯗꯨꯒꯤꯁꯦ ꯀꯗꯥꯏꯅꯣ ꯑꯗꯨꯝ ꯀꯨꯝꯃꯖꯦꯔꯣ ꯑꯣꯐ ꯇꯧꯔꯝꯃꯖꯦꯔꯣ ꯅꯠꯇ꯭ꯔꯒ ꯈꯔꯕꯨꯗꯤ ꯋꯥꯠꯂꯤ ꯑꯗꯨ ꯑꯗꯨ ꯉꯥꯏꯔ ꯑꯗꯨ ꯂꯣꯏꯔꯒ ꯑꯣꯏ ꯀꯨꯝꯃꯁꯤꯔꯥ ꯄꯥꯈꯠꯇ꯭ꯔꯣ
ꯌꯥꯏ ꯌꯥꯏ ꯑꯗꯣ
ꯋꯥ ꯉꯥꯡꯍꯜꯂꯛꯀꯅꯨ
ꯏꯃꯥꯟꯅꯕꯤꯗꯣ ꯀꯩꯗꯧ ꯍꯥꯏꯕ
ꯋꯥ ꯉꯥꯡꯍꯜꯂꯛꯀꯅꯣ
ꯑꯣ ꯌꯥꯝ ꯂꯥꯡꯉꯦ ꯈꯪꯗꯦ ꯑꯣꯐꯤꯁ ꯀꯥꯕ ꯈꯨꯗꯤꯡꯒꯤꯅꯦ ꯃꯥꯅꯦ ꯏꯁꯧ ꯂꯥꯡꯏꯁꯦ ꯑꯣꯐꯤꯁ ꯀꯥꯗꯕ ꯃꯇꯝꯗꯗꯤ ꯇꯨꯃꯤꯟ ꯂꯩ
ꯍꯧꯖꯤꯛꯇꯣ ꯌꯦꯟꯁꯥꯡꯗꯣ ꯃꯣꯏ ꯁꯥꯏꯗꯤ ꯄꯤꯖꯅꯤ ꯀꯣꯜ ꯇꯧꯔꯛ ꯃꯣꯏ ꯁꯥꯏꯅ ꯑꯃꯨꯛ ꯀꯣꯜꯗꯣ ꯀꯣꯜ ꯂꯥꯛꯄꯗꯨ ꯀꯛꯊꯠꯄꯤꯔꯦ ꯃꯥꯅ
ꯑꯗꯨꯒ ꯃꯥꯒꯤ ꯃꯈꯣꯟꯗ ꯕꯣꯏꯁ ꯑꯃ ꯍꯥꯞꯆꯤꯟꯕꯒꯤ ꯃꯥꯅ ꯁꯪꯀꯥꯟꯗ ꯇꯧꯔꯛꯀꯅꯤ ꯀꯥꯏ ꯉꯥꯡꯉꯛꯏ
ꯎꯝ
ꯑꯗꯣ ꯉꯁꯥꯏꯁꯤꯗꯤ ꯏꯁꯧ ꯂꯥꯡꯉ ꯂꯩꯍꯧꯔꯦ ꯁꯤꯗ ꯏꯁꯧ ꯂꯥꯡꯉꯦꯔ ꯃꯥ
ꯅꯪꯅ ꯀꯩꯅꯣ ꯑꯩꯉꯣꯟꯗ ꯐꯣꯇꯣ ꯊꯥꯔꯤꯁꯤꯕꯣ ꯑꯣ ꯑꯩꯅ ꯅꯪꯒꯤ ꯂꯩꯗꯨꯑꯣꯏꯅ ꯅꯪꯉꯣꯟꯗ ꯐꯣꯇꯣ ꯊꯥꯕꯤꯒꯅꯤ ꯑꯩꯅ ꯅꯪꯕꯨ
ꯊꯥꯕꯤ ꯔꯛꯀꯅꯤ ꯅꯪꯅ
ꯅꯪꯒꯤ ꯂꯩꯗꯣ ꯁꯨꯃꯥꯏꯅ ꯍꯣꯟꯗꯣꯛꯑꯅꯤ ꯉꯥꯛꯇ ꯂꯩꯔꯒ ꯅꯪꯅ ꯌꯦꯡꯕꯤꯒꯅꯤ ꯑꯩꯅ ꯅꯉꯣꯟꯗ ꯊꯥꯕꯗꯣ
ꯑꯃꯨꯛꯀ ꯏꯁꯤꯡ ꯂꯥꯛꯑꯦ ꯑꯥ ꯌꯥꯝꯅ ꯌꯥꯝꯅꯗꯤ ꯂꯥꯛꯇꯦ ꯑꯃꯨꯛꯀ ꯏꯁꯤꯡꯗꯤ ꯆꯦꯜꯂꯛꯄ ꯃꯥꯜꯂꯦ ꯀꯣ
ꯑꯌꯨꯛꯇꯣ ꯕꯣꯕꯨꯂꯤ ꯑꯌꯨꯛꯇ ꯏꯁꯤꯡ ꯑꯃꯨꯛꯀ ꯂꯩꯍꯧꯗ꯭ꯔꯦ ꯑꯗꯨꯒ ꯅꯍꯥꯟꯗꯣ ꯀꯩꯗꯧꯋꯦ ꯈꯪꯕ꯭ꯔꯥ ꯑꯩꯒꯤ ꯃꯅꯤꯡ ꯑꯩ ꯔꯨꯝ ꯃꯅꯤꯡꯔꯣꯝꯗ ꯑꯍꯥꯡꯕ ꯂꯝꯍꯥꯡ ꯑꯃ ꯂꯩꯇ꯭ꯔꯥ
ꯑꯩꯒꯤ ꯔꯨꯝ ꯋꯤꯟꯗꯣꯗꯒꯤ ꯊꯣꯛꯂꯛꯄ ꯀꯥꯟꯗ ꯑꯍꯥꯡꯕ ꯂꯝꯍꯥꯡ ꯑꯃ ꯂꯩꯕꯗꯣ
ꯇꯥꯕ꯭ꯔꯣ
ꯎꯝ
ꯑꯗꯨꯗ ꯑꯩꯒꯤ ꯇꯥꯎꯋꯦꯜ ꯇꯥꯈꯤꯕꯀꯣ
ꯎꯝ
ꯀ꯭ꯂꯤꯞꯅ ꯐꯥꯔꯝꯗ꯭ꯔꯦ ꯅꯨꯡꯁꯤꯠ ꯁꯤꯠꯄꯗ ꯇꯥꯔꯝꯒ꯭ꯔꯦ ꯑꯗꯨꯒꯤ ꯑꯩꯒꯤ ꯕꯦꯠꯀꯤ ꯆꯩꯗ ꯀꯤꯁꯜꯂꯒ ꯊꯧꯔꯤ ꯀꯤꯁꯜꯂꯒ ꯂꯧꯈꯠꯂꯨꯔꯦ ꯑꯗꯨꯒ ꯂꯧꯈꯠꯄꯒ ꯑꯩꯒꯤ ꯑꯩ ꯆꯦ ꯑ ꯀꯩꯅꯣꯗꯣ ꯎꯗꯃꯨꯛ ꯇꯥꯈꯤꯕꯀꯣ ꯑꯗꯨꯒꯤ ꯑꯩ ꯍꯧꯖꯤꯛꯇꯣ ꯀꯩꯅꯣ ꯇꯧꯗ꯭ꯔꯦ ꯀꯥꯡꯒꯟ ꯍꯥꯞꯇ꯭ꯔꯦ
ꯑꯗꯨ ꯗ ꯗ ꯗ ꯂꯥꯡꯉꯦ ꯂꯥꯡꯉꯦ ꯁꯤꯗ ꯂꯥꯡꯈꯠꯂꯦꯇꯣ ꯑꯃꯨꯛ ꯇꯥꯕ꯭ꯔ ꯅꯪ
ꯇꯥꯏꯌꯦ
ꯑꯗꯨꯅꯦ ꯌꯥꯝ ꯂꯥꯡꯉꯦ ꯃꯦ ꯇꯧꯔꯤꯁꯤ ꯈꯪꯗꯦ ꯃꯥꯅ ꯇꯧꯔꯤꯁꯤꯕꯣ ꯁꯨꯛ ꯌꯥꯝ ꯂꯥꯡꯉꯦꯕ ꯁꯤꯗ
ꯍꯥꯏꯔꯗꯔꯣ
ꯑꯥꯎ ꯍꯧꯖꯤꯛ ꯑꯣꯐꯤꯁꯁꯤ ꯂꯣꯏꯔꯒ ꯑꯣꯐꯤꯁ ꯃꯇꯝꯁꯦ ꯂꯣꯏꯔꯒ ꯆꯥꯛ ꯆꯔꯅꯤ ꯆꯥꯛ ꯆꯥꯔꯒ ꯇꯨꯝꯅꯤꯡꯉꯥꯏ ꯇꯧꯔꯅꯤ ꯉꯁꯤꯗꯤ ꯃꯤꯜꯁꯨ ꯀꯩꯅꯣ ꯄꯤꯒꯗꯕ ꯃꯥꯂꯦ ꯉꯥ ꯄꯤꯒꯗꯧꯕ ꯃꯥꯜꯂꯦ ꯉꯥꯗꯨꯁꯨ ꯂꯧꯁꯤꯟꯒꯅꯤ ꯑꯩꯅ ꯑꯗꯨꯒ ꯉꯁꯤꯗꯤ ꯄꯥꯔꯇꯤ ꯇꯧꯔꯗꯤ ꯑꯦꯟꯁꯥꯡ ꯍꯥꯎꯇꯕ ꯃꯇꯝꯗ ꯍꯥꯎꯇꯦ ꯍꯥꯎꯕ ꯃꯇꯝꯗ ꯍꯥꯎꯋꯦ ꯍꯥꯏ ꯗꯔ ꯑꯗꯨ ꯊꯣꯛꯑꯗꯕꯅꯦ ꯉꯁꯤꯗꯤ ꯑꯩ ꯇꯨꯝꯅꯤꯡꯕꯅ ꯉꯥꯎꯔꯦ ꯑꯩ ꯉꯥꯎꯔꯦ ꯑꯁ ꯑꯩ ꯅꯨꯔꯥ ꯇꯛꯅꯕ ꯅꯨꯡ ꯈꯨꯜꯂꯨꯒꯅꯤ ꯅꯨꯔꯥ ꯇꯛꯅꯤꯡꯉꯥꯏ ꯅꯨꯡ ꯂꯩꯇ꯭ꯔꯥ ꯑꯗꯨ ꯂꯧꯕ ꯆꯠꯂꯨꯒꯅꯤ ꯑꯩ ꯅꯨꯔꯥ ꯇꯛꯇꯕꯁꯤ ꯏꯔꯨꯕꯁꯨ ꯋꯥꯈꯜ ꯅꯨꯡꯉꯥꯏꯇꯦ ꯏꯔꯨꯕꯁꯨ ꯅꯪꯅ ꯎꯝ ꯎꯝ ꯑꯗꯨꯝ ꯍꯥꯏꯔꯒ ꯂꯩꯌꯦ ꯋꯥ ꯉꯥꯡꯅꯤꯡꯗ꯭ꯔꯕꯣ ꯀꯔꯤꯅꯣꯅꯦ ꯅꯪ ꯄꯩꯁꯥ
ꯄꯤꯊꯔꯛꯑꯣ ꯅꯪꯅ
ꯅꯪ ꯐꯪꯅꯤꯡꯗ꯭ꯔꯕꯣꯕꯥ ꯅꯪ ꯐꯪꯅꯤꯡꯗ꯭ꯔꯕꯣ ꯍꯩꯃ ꯃꯥꯗꯤ ꯋꯦꯄꯟꯒ ꯃꯌꯥꯝ ꯁꯦꯝꯖꯜꯂꯝꯃꯦꯅ ꯃꯥꯗꯤ ꯇꯨꯃꯤꯟꯅ ꯂꯩꯕ ꯁꯥꯔꯒ ꯋꯦꯄꯟꯒ ꯃꯌꯥꯝ ꯁꯦꯝꯖꯜꯂꯝꯃꯦ ꯇꯥꯕ꯭ꯔꯣ
ꯇꯥꯏꯌꯦ ꯅꯪꯗꯤ ꯁꯦꯝꯗ꯭ꯔꯕ꯭ꯔꯣ ꯋꯦꯄꯟꯒ ꯑꯃꯇ
ꯑꯩꯗꯤ ꯋꯦꯄꯟ ꯁꯦꯝꯕ ꯍꯧꯗ꯭ꯔꯤꯌꯦ
ꯀꯩꯒꯤꯅꯣ ꯅꯣꯏ ꯑꯦꯛꯖꯥꯝ ꯍꯌꯦꯡꯂꯣ
ꯑꯦꯛꯖꯥꯝ ꯍꯌꯦꯡ ꯅꯠꯇꯦ ꯍꯟꯖꯤꯠꯅꯦ ꯍꯩ ꯑꯁꯦꯡꯕꯗꯤ ꯍꯌꯦꯡꯅꯦ ꯍꯥꯏꯕꯅꯦꯕꯀꯣ ꯑꯗꯨꯗ ꯃꯣꯏꯅ ꯀꯩ ꯇꯧꯔꯕ ꯈꯪꯗꯦ ꯍꯌꯦꯡ ꯀꯥꯡ ꯂꯩꯕꯒꯤ ꯃꯣꯏꯅ
ꯀꯩꯅꯣ ꯇꯧꯕꯤꯗꯦꯕꯀꯣ ꯃꯣꯏꯅ
ꯎꯝ
ꯄꯣꯁꯄꯣꯟ ꯇꯧꯕꯤꯔꯦꯕꯀꯣ ꯃꯣꯏꯅ
ꯎꯝ
ꯎꯝ ꯑꯗꯨꯒꯤ ꯇꯧꯔꯔꯣꯏ ꯑꯃꯨꯛꯀ ꯎꯝ ꯑꯩꯌꯥ ꯃꯥꯗꯤ ꯃꯥꯒꯤ ꯀꯣꯏꯟꯁ ꯌꯥꯝ ꯊꯝꯃꯦ ꯄ꯭ꯔꯁꯇ ꯄꯩꯁꯥ ꯑꯃꯁꯨ ꯌꯥꯎꯗꯤꯌꯦ ꯑꯁꯤꯅꯦ ꯍꯥꯏꯁꯦ ꯑꯁꯤꯒꯨꯝꯕꯁꯤꯅꯦ ꯁꯅꯥ ꯁꯦꯝꯕ ꯌꯥꯏ ꯍꯥꯏꯕꯗꯣ ꯀꯩ ꯁꯅꯥ ꯎꯝ ꯈꯨꯗꯣꯞꯀ ꯀꯩꯒ ꯁꯦꯝꯕ ꯌꯥꯏ ꯍꯥꯏꯕꯗꯣ ꯂꯨꯄꯥꯒꯤ ꯑꯩꯅ ꯍꯥꯏꯕꯗꯨ ꯁꯤꯅꯦ ꯑꯁ ꯁꯤꯃꯇꯪ ꯉꯥꯏꯔꯦꯗꯣ ꯑꯥ ꯑꯥ ꯍꯪꯕ ꯆꯠꯁꯤꯔꯣ ꯁꯦꯝꯕ ꯀꯥꯟꯗ ꯁꯦꯝꯕ ꯌꯥꯕ꯭ꯔꯣ ꯀꯥꯏ
ꯅꯣꯏꯒꯤ ꯅꯃꯥꯟꯅꯕꯤꯗꯣ ꯀꯣꯆꯤꯡ ꯀꯣꯆꯤꯡ ꯌꯥꯎꯔꯔꯣꯏꯗ꯭ꯔ ꯍꯪꯉꯣ ꯄꯩꯁꯥ ꯇꯥꯕꯤꯒꯦꯅ ꯍꯥꯏꯅ ꯍꯥꯏꯔꯛꯑꯦꯌꯦ ꯍꯥꯏꯔꯛꯑꯦ
ꯄꯩꯁꯥ ꯇꯥꯕꯤꯒꯦꯅ ꯍꯥꯏꯌꯦꯅ ꯍꯥꯏꯔꯛꯑꯦꯌꯦ ꯄꯨꯟꯅ ꯀꯣꯆꯤꯡꯗꯣ ꯅꯪ ꯌꯥꯎꯒꯗ꯭ꯔ ꯍꯪꯉꯦ
ꯐꯨꯜ ꯑꯍꯥꯟꯕꯗ ꯊꯤꯗ꯭ꯔꯁꯨ ꯌꯥꯏꯅ ꯍꯥꯏ ꯍꯥꯏꯌꯣ
ꯅꯪꯗꯤ ꯋꯦꯄꯟ ꯌꯥꯝ ꯁꯦꯝꯃꯝꯃꯤꯀꯣ ꯑꯁ ꯆꯣ ꯆꯣ ꯆꯣ ꯆꯣ ꯑꯣ ꯌꯥꯝ ꯏꯔꯝꯃꯤꯅ ꯅꯪꯗꯤ ꯑꯗꯣ ꯃꯥ ꯈꯜꯂꯒ ꯍꯥꯏꯔꯛꯀꯦ ꯍꯥꯏꯌꯦ
ꯈꯪꯗꯦ
ꯃꯣꯏ ꯃꯥꯒ ꯍꯪꯅꯈꯤꯒꯦ ꯍꯥꯏꯌꯦ ꯑꯗꯨꯒ ꯈꯜꯂꯒ ꯍꯥꯏꯔꯛꯀꯦ ꯍꯥꯏꯌꯦ ꯌꯥꯔꯗꯨ ꯃꯥꯜꯂꯦ ꯌꯥꯗ꯭ꯔꯣ ꯌꯥꯈꯤꯔꯣꯏꯗ꯭ꯔꯣ ꯆꯦ ꯑꯗꯨꯝ ꯑꯣꯐ ꯇꯧꯔꯖꯤꯔ
ꯅꯣꯏꯒꯤ ꯑꯣꯛꯁꯥ ꯊꯣꯡꯕꯗꯨ ꯌꯦꯡꯒꯦ
ꯑꯣꯛꯁꯥ ꯊꯣꯡꯕꯗꯣꯀꯣ ꯑꯩ ꯅꯨꯄꯥꯅꯀꯣ ꯑꯣꯛꯁꯥ ꯊꯣꯡꯕꯗꯣ ꯑꯩꯅ ꯀꯗꯥꯏ ꯃꯣꯔꯣꯛ ꯈꯔ ꯌꯥꯝꯅ ꯍꯥꯞꯆꯜꯂꯨꯔꯦ ꯃꯥꯁꯛꯇꯤ ꯐꯖꯩꯌꯦꯕ ꯀꯣ ꯍꯥꯎꯁꯨ ꯖꯥꯝꯅ ꯍꯥꯎꯒꯅꯤ ꯑꯗꯨꯒ ꯅꯪ ꯅꯃꯥꯟꯅꯕꯤꯁꯤꯅ ꯁ꯭ꯋꯤꯠ ꯀꯣꯔꯟꯁꯦ ꯍꯥꯞꯄꯤꯌꯣꯗꯅꯥ ꯁꯋ꯭ꯤꯠ ꯀꯣꯔꯟꯁꯤꯁꯨ ꯍꯥꯞꯆꯜꯂꯦ ꯑꯔꯩ ꯑꯔꯩꯕ ꯂꯣꯏꯅ
ꯎꯝ ꯁ꯭ꯋꯤꯠ ꯀꯣꯔꯟ ꯍꯥꯞꯄ ꯍꯥꯎꯋꯤꯗꯨꯗꯤ ꯆꯥꯔꯦ ꯀꯅꯣ ꯃꯥꯜꯂꯦ ꯑꯇꯩ ꯇꯩ ꯑꯩ ꯑꯩꯅ ꯑꯁꯨꯛ ꯑꯩꯅ ꯈꯜꯂꯛꯄ ꯇꯤꯝꯗ ꯄꯣꯕ ꯑꯝꯐꯥꯎꯗꯤ ꯌꯥꯎꯗ꯭ꯔꯤ ꯌꯥꯎꯒꯈ꯭ꯔꯦ ꯑꯃꯗꯤ ꯅꯣꯔꯋꯦꯗꯣ ꯅꯪꯒꯤ ꯑꯉꯥꯡꯗꯣ ꯔꯣꯃꯥꯟꯁꯀꯤ ꯅꯨꯄꯥꯗꯣ ꯑꯗꯨꯗ ꯂꯣꯏ ꯁꯣꯏꯍꯟꯕꯒꯤ ꯃꯥꯡꯈ꯭ꯔꯦ ꯑꯇꯩꯗꯤ ꯂꯣꯏ ꯊꯣꯏ
ꯐꯣꯇꯣ ꯊꯥꯔꯕꯅꯤ ꯌꯦꯡꯕꯤꯒꯅꯤ ꯅꯪꯅ ꯎꯕ꯭ꯔ ꯇꯥꯕ꯭ꯔꯣ
ꯇꯥꯏꯌꯦ ꯌꯦꯡꯗꯣꯔꯦ
ꯎꯝ ꯌꯦꯡꯕꯤꯒꯅꯤ ꯅꯪꯅ ꯐꯣꯇꯣꯗꯣ
ꯑꯣ ꯑꯁ ꯍꯥꯎꯅꯤꯌꯦ
ꯎꯝ
ꯆꯥꯅꯤꯡꯉꯦ
ꯆꯥꯕ ꯂꯥꯛꯑꯣ
ꯑꯁ ꯑꯩ ꯆꯥꯅꯤꯡꯉꯦ
ꯍꯌꯦꯡ ꯅꯪꯅ ꯂꯥꯛꯄꯤꯒꯅꯤ
ꯑꯩ ꯍꯌꯦꯡ ꯁꯣꯏꯗꯅ ꯂꯥꯛꯀꯅꯤ ꯑꯩꯅ
ꯎꯝ ꯍꯌꯦꯡ ꯂꯥꯛꯈ꯭ꯔꯣ ꯅꯪꯒꯤ ꯄꯣꯠ ꯆꯩ ꯃꯌꯥꯝꯁꯨ ꯄꯨꯔꯛꯑꯣ ꯆꯥꯅꯕꯁꯨ ꯊꯛꯅꯕꯁꯨ ꯁꯦꯠꯅꯕꯁꯨ ꯃꯌꯥꯝ ꯄꯨꯔꯛꯀꯅꯤ ꯅꯪꯅ
ꯄꯨ ꯄꯨꯔꯛꯇꯕ ꯑꯩꯅ ꯑꯣꯛꯇꯗꯤ ꯆꯥꯕ ꯂꯥꯛꯑꯅꯤ ꯑꯩꯅ
ꯎꯝ ꯄꯨꯔꯛ ꯌꯥꯔꯦ ꯑꯗꯨꯁꯨ ꯆꯥꯔꯒꯁꯨ ꯍꯟꯈꯤꯒꯦꯁꯨ ꯍꯟꯈꯤꯕ ꯌꯥꯅꯤ ꯅꯪ
ꯎꯝ ꯍꯟꯒꯤꯗꯨꯕ ꯑꯃꯨꯛ
ꯎꯝ ꯂꯥꯛꯀꯅꯤ ꯍꯥꯏꯕ꯭ꯔꯣ
ꯑꯩꯔꯣ
ꯍꯌꯦꯡ ꯑꯣꯏꯅꯥ ꯂꯦꯝꯃꯝꯃꯔꯣꯏ ꯍꯥꯏꯌꯣ ꯕꯣꯍꯨꯕꯂꯤꯖꯨ ꯍꯌꯦꯡ ꯂꯥꯛꯀꯅꯤ ꯍꯥꯏ
ꯎꯝ ꯅꯣꯡ ꯆꯨꯏ ꯁꯤꯗꯗꯤ ꯆꯨꯏꯅꯦ ꯑꯗꯨꯗꯗꯤ ꯆꯨꯗꯕ꯭ꯔꯣ ꯇꯥꯕ꯭ꯔꯣ
ꯇꯥꯏꯌꯦ
ꯅꯪꯒꯤ ꯅꯥꯈꯣꯟ ꯅꯠꯇꯕ ꯑꯇꯣꯞꯄ ꯑꯃ ꯇꯥꯏꯌꯦ ꯅꯪꯒꯤ ꯐꯣꯟꯗꯒꯤꯔ ꯈꯪꯗꯤꯌꯦ
ꯐꯣꯟꯗꯒꯤꯅꯦ
ꯎꯝ ꯇꯥꯍꯟꯕꯤꯒꯅꯣ ꯑꯗꯣ